ꯑ ꯇꯌꯦ ꯇꯌꯦ
ꯀꯔꯤ ꯍꯥꯏꯕ
ꯀꯩꯗꯧꯔꯤꯅꯣ
ꯊꯕꯛ ꯂꯩꯗꯕꯒꯤ ꯁꯥꯕꯒꯤ ꯍꯤꯞꯄꯒ ꯂꯩꯔꯅ ꯇꯧꯐꯝ ꯈꯪꯗꯕꯒꯤ
ꯅꯪꯗꯤ
ꯅꯪꯕꯨ ꯈꯜꯂꯒ ꯇꯨꯝꯃꯤ
ꯋꯥꯔꯤꯗꯣ ꯌꯥꯝ ꯅꯨꯡꯉꯥꯏꯅꯦ
ꯎꯝ
ꯑꯁ ꯁꯥꯗ꯭ꯔꯣ
ꯐꯣꯟ ꯇꯧꯔꯛꯀꯗ꯭ꯔꯅ ꯈꯟꯕ ꯑꯗꯨ ꯅꯪ ꯇꯧꯔꯛꯇꯕ ꯑꯗꯨꯒꯤ ꯅꯨꯄꯥꯇꯣ ꯆꯥꯗꯤꯈꯣꯏꯗꯤ ꯏꯪꯉꯦ
ꯅꯨꯡꯉꯥꯏꯌꯦꯅꯦ
ꯅꯨꯄꯥ ꯑ ꯇꯣꯄꯗꯣ ꯋꯥꯔꯤ ꯁꯥꯅꯔꯒ ꯂꯩꯔꯝ ꯠꯂꯅ ꯈꯜꯂꯒ ꯃꯊꯥ ꯁꯥꯔꯒ ꯇꯨꯝꯕꯅꯤ ꯍꯠꯄꯅꯤ
ꯑꯁ ꯑꯩꯗꯤ ꯉꯁꯤꯁꯦ ꯄꯣꯛ ꯈꯔ ꯅꯨꯡꯉꯥꯏꯇꯕ ꯎꯇꯤ ꯆꯥꯕꯒꯤꯀꯣ ꯄꯨꯛ ꯅꯨꯡꯁꯤꯠ ꯀꯥꯔꯦ ꯍꯥꯏꯅ ꯑꯩ ꯐꯃꯨꯡꯗ ꯍꯤꯠꯄꯒ ꯂꯩꯕꯅꯤꯗ
ꯃꯄꯥꯟꯗꯤ ꯊꯣꯂꯨ ꯀꯣꯏꯕ ꯆꯠꯀꯦ ꯍꯥꯏꯗꯗꯨ ꯆꯠꯂꯨꯗ꯭ꯔꯣ
ꯆꯠꯀꯅꯤ ꯄꯨꯡ ꯑꯅꯤꯗ
ꯆꯂꯦ ꯑꯗꯨ ꯅꯗ
ꯏꯆꯦ ꯑꯩꯈꯣꯏ ꯏꯁꯦ ꯆꯠꯇ꯭ꯔꯗꯤ ꯌꯥꯗꯕ ꯑꯃ ꯂꯩꯌꯦꯕ
ꯅꯆꯦꯗ ꯆꯔꯈꯔꯣ ꯍꯥꯏꯣ
ꯏꯆꯦ ꯃꯊꯟꯇꯁꯨ ꯆꯠꯄꯁꯨ ꯅꯨꯡꯉꯥꯏꯇꯕ ꯑꯩꯁꯨ ꯆꯠꯅꯤꯡꯕ ꯑꯗ ꯁꯥꯗꯤ ꯁꯥꯏꯌꯦ ꯃꯄꯥꯟ ꯌꯨꯝ ꯃꯅꯨꯡꯗ ꯂꯩꯕ ꯏꯪꯕ ꯋꯥꯅꯦ ꯑꯁ ꯃꯄꯥꯟ ꯊꯣꯛꯑꯗꯤ ꯈꯨꯠꯁꯥꯗꯤ
ꯅꯣꯏ ꯆꯦꯗ
ꯑꯣ
ꯃꯅ ꯈꯪꯅꯕ ꯅꯨꯄꯥꯗꯨ ꯐꯣꯟ ꯇꯧꯔꯒ ꯅ ꯑꯅꯤ ꯆꯠꯂꯣꯅ ꯍꯥꯏꯈ꯭ꯔꯣ ꯑꯣꯏꯣꯏꯕꯅꯤ ꯋꯥꯔꯤ ꯁꯥꯔꯒ ꯂꯩꯍꯧꯔꯒꯦ ꯍꯥꯏꯔ
ꯌꯥꯝ ꯅꯨꯡꯉꯥꯏꯕ ꯋꯥꯔꯤꯅꯤ ꯅꯪ ꯍꯥꯏꯔꯤꯁꯦ
ꯑꯗꯨꯅ ꯅꯨꯡꯉꯥꯏꯗ꯭ꯔꯣ
ꯅꯨꯡꯉꯌꯦ ꯅꯣꯡꯕꯨꯗꯤ ꯌꯥꯝ ꯅꯨꯡꯉꯥꯏꯕ ꯏꯆꯦꯁꯨ ꯍꯌꯦꯡꯗꯤꯀꯣ
ꯎꯝ
ꯌꯦꯒꯗꯤ ꯃꯥ ꯁꯄ ꯆꯠꯄ ꯍꯧꯔꯦꯅꯤꯕꯃ
ꯎꯝ ꯎꯝ
ꯏꯊꯟꯇ ꯑꯃꯨꯛ ꯂꯩꯕ ꯍꯧꯔꯅꯤꯅꯦ
ꯎꯝ
ꯑꯣ ꯌꯥꯝꯅ ꯍ ꯅꯨꯡꯉꯥꯏꯇꯦ ꯊꯟꯗ ꯂꯩꯕꯁꯦ ꯀꯥꯟꯗꯤ ꯆꯜꯂꯦ
ꯇꯨꯝꯒꯦ ꯇꯧꯕꯅꯤ ꯑꯗꯣ ꯑꯁ ꯑ ꯃꯤꯠꯁꯤ ꯎꯁꯜꯂꯨ ꯌꯥꯗ꯭ꯔꯤꯅꯦ
ꯑꯩꯗꯤ ꯉꯔꯥꯡ ꯏꯃꯥ ꯅꯪꯉ ꯅꯪꯉꯣꯟꯗꯔ ꯅꯠꯇꯦ ꯏꯃꯥꯟꯅꯕꯤ ꯑꯃꯗ ꯋꯥꯔꯤ ꯁꯥꯟꯅꯩꯑꯕ
ꯎꯝ
ꯎꯏꯔꯦ ꯋꯥꯔꯤ ꯁꯥꯖꯔꯤꯔꯦ ꯇꯨꯝꯅꯤꯡꯃꯟꯕꯒꯤ ꯅꯨꯡꯉꯥꯏꯕꯅꯦ ꯎꯏꯔꯦ ꯋꯥꯔꯤ ꯁꯥꯟꯅꯕꯁꯦ ꯅꯪꯗꯤ ꯉꯁꯤ ꯀꯩꯝꯇ ꯆꯠꯇ꯭ꯔꯦ
ꯎꯝ ꯁꯤ ꯅꯨꯡꯉꯥꯏꯖꯅꯤꯅ
ꯑꯗꯣ ꯉꯥ ꯐꯥꯕꯒꯨꯝꯕ ꯑꯗꯩ ꯉꯥ
ꯑꯦ ꯅꯣꯡꯃꯥꯏꯖꯤꯡꯗꯕꯨ ꯀꯅꯥꯅ ꯉꯥ ꯐꯥꯕ ꯆꯠꯇꯣꯏꯅꯣ
ꯌꯥꯔꯦꯗ ꯂꯣꯛ ꯃꯆꯥꯗꯗꯤ
ꯅꯪ ꯑꯗ ꯅꯪ ꯂꯣꯏꯔꯀꯥꯟꯗ ꯆꯥꯁꯤ
ꯑꯅꯦ ꯌꯥꯏꯦ ꯅꯪ ꯉꯥ ꯐꯕꯗꯤ ꯍꯩꯕ꯭ꯔꯣ
ꯍꯅ
ꯑꯩꯁꯨ ꯉꯥ ꯐꯥꯎꯕꯗꯤ ꯌꯥꯝ ꯍꯩꯌꯦ ꯊꯥꯏꯅ ꯑꯩꯈꯣꯏꯁꯨ ꯉꯥ ꯌꯥꯝ ꯐꯔꯛꯑꯦꯗ
ꯅꯪꯅ ꯏꯅꯥꯛꯇ ꯂꯩꯔꯗꯤ ꯏꯕꯥꯅꯤꯁꯤ ꯏꯟꯖꯥꯡ ꯑꯍꯥꯎꯕ ꯉꯥꯛꯇ ꯆꯥꯒꯗꯕ ꯃꯥꯜꯂꯦꯀꯣ
ꯑꯗꯨꯗ ꯅꯤꯡꯉꯅꯤꯉ ꯐꯥꯎꯕ ꯆꯂꯒꯒꯣ
ꯎ
ꯑꯩꯗꯤ ꯉꯥꯒꯨꯝꯕꯁꯦ ꯀꯥ ꯍꯦꯂꯗꯤ ꯆꯥꯅꯤꯡꯕ ꯐꯥꯎꯍꯗꯦꯕꯀꯣ
ꯎꯝ
ꯇꯞ ꯉꯥ ꯐꯥꯕꯅꯤ ꯍꯥꯏꯅ ꯆꯠꯂꯒ ꯂꯩꯕꯁꯦ ꯅꯨꯡꯉꯥꯏꯖꯕ
ꯎ
ꯎꯝ
ꯇꯧꯗ꯭ꯔꯣ
ꯎꯝ ꯍꯣꯏ ꯆꯦꯗꯤ
ꯑꯩꯈꯣꯏ ꯆꯦꯁꯦ ꯃꯥꯒꯤ ꯊꯕꯛ ꯀꯟꯅ ꯁꯨꯔꯦ
ꯆꯥꯛꯒꯤ ꯌꯥꯝ ꯆꯥꯕ꯭ꯔꯣ ꯉꯁꯤꯅ
ꯑꯁ ꯆꯥꯛꯄꯨꯗꯤ ꯆꯥꯛ ꯆꯥꯕꯗꯤ ꯍꯥꯡꯉꯨꯔꯅꯨ ꯌꯥꯝ ꯆꯥꯏꯗ ꯆꯠꯊꯤ ꯌꯥꯝ ꯌꯥꯝ ꯆꯥꯏ ꯇꯧꯐꯝ ꯍꯩꯗꯕꯤꯒꯤ ꯆꯥꯛ ꯈꯛꯇ ꯆꯥꯔ ꯂꯩꯔꯤꯅꯤ
ꯆꯥꯏꯁꯤꯌꯥ ꯌꯥꯔꯤ ꯁꯨꯔꯦ ꯑꯃꯈꯛꯇ ꯑꯃꯈꯛꯇ
ꯑꯃꯈꯛꯇ ꯉꯥꯏꯔꯤꯌꯦꯗ ꯍꯣꯏ ꯆꯥꯕ ꯂꯣꯏꯕꯗ ꯉꯥꯏꯔꯤꯌꯦꯗ
ꯑ ꯇꯧꯐꯝ ꯈꯪꯗ꯭ꯔꯅ ꯆꯥꯛ ꯈꯛꯇꯪ ꯆꯥꯔꯤ ꯍꯥꯏꯗꯨꯗ ꯑꯩꯗꯤ ꯑꯅꯤ ꯑꯔꯨꯛ ꯑꯨꯝꯔꯛ ꯆꯥꯒꯗ꯭ꯔꯅ
ꯅꯠꯇꯦ ꯑꯃꯔꯛꯈꯛ ꯆꯥꯔ ꯑꯃꯔꯛꯈꯛ ꯆꯥꯔꯁꯨ ꯍꯅ ꯍꯥꯎꯑꯣꯦ ꯑ ꯊꯦꯡꯅ ꯆꯥꯕ ꯀꯣ ꯆꯥꯛ ꯇꯣ
ꯎꯝ ꯆꯥꯛꯁꯦ ꯆꯥꯅꯤꯡꯕ ꯐꯥꯎꯗꯦꯗ
ꯍ ꯉ ꯑꯦꯁ ꯋꯥꯔꯤꯔꯤꯀꯣ ꯌꯥꯝ ꯅꯨꯡꯉꯥꯏꯕ ꯋꯥꯔꯤꯅꯤ ꯅꯪꯒꯤꯁꯦ
ꯅꯪꯅ ꯆꯥꯛ ꯆꯥꯁꯤ ꯂꯥꯛꯑꯣ ꯍꯥꯏꯔꯒ ꯆꯥꯛꯀ ꯁꯦꯝꯗꯣꯛꯑꯒ ꯂꯩꯔꯗꯤ ꯆꯥꯅꯤꯡꯗ꯭ꯔꯦ ꯎꯝ ꯌꯥꯅꯤꯡꯗ꯭ꯔꯁꯨ ꯈꯤꯇꯪ ꯈꯤꯇꯪꯗꯤ ꯆꯥꯕ ꯌꯥꯕꯅꯤ ꯏꯊꯟꯅ ꯂꯩꯕꯅꯤꯅꯀꯣ
ꯑꯁ ꯅꯪꯒꯤ ꯋꯥꯔꯤꯁꯤꯅꯕꯨ ꯀꯤ ꯇꯥꯒꯦ ꯇꯧꯋꯦꯗ ꯅꯨꯡꯁꯤꯃꯟꯗꯅ
ꯍꯧꯖꯤꯛꯀꯤꯨꯗꯤ ꯍꯧꯖꯤꯛꯄꯨꯗꯤ ꯇꯥꯔꯦꯅꯅꯨꯡꯄꯤꯗꯤ ꯄꯥꯝꯃꯨꯌꯦ
ꯑꯗꯨꯅꯤ ꯑꯩꯈꯣꯏꯒꯤ ꯑꯩꯈꯣꯏ ꯌꯨꯝ ꯕꯔꯥꯒꯤ ꯃꯄꯨꯗꯣ ꯃꯄꯨꯈꯣꯏꯒꯤ ꯂꯩꯔꯤ ꯅꯍꯥꯟ ꯏꯆꯦꯒ ꯑꯩꯈꯣꯏꯅ ꯂꯧꯕꯅꯦꯕ
ꯎꯝ
ꯑꯗꯨꯒꯤ ꯂꯩꯗꯣ ꯐꯖꯅ ꯐꯊꯣꯛꯑꯦ ꯐꯖꯅ ꯍꯧꯔꯦ
ꯂꯩ ꯄꯥꯝ꯭ꯔꯣ
ꯑꯣ ꯀꯥ ꯍꯦꯟꯅ ꯄꯥꯝꯗꯦ ꯑꯗꯨꯕꯨ ꯑꯗꯨꯝ ꯄꯥꯝꯃꯦꯗ ꯂꯩꯒꯨꯝꯕꯗꯤ ꯂꯩꯔꯤꯗꯤ ꯌꯨꯝ ꯐꯖꯔꯦꯅ ꯅꯠꯇ꯭ꯔꯥ
ꯎꯝ ꯍꯥꯟꯅ ꯑꯩꯁꯨ ꯂꯩ ꯁꯦꯝꯕꯅꯦ ꯏꯆꯦꯒ
ꯑꯣ ꯑꯣ
ꯏꯆꯦ ꯃꯌꯨꯝ ꯄꯥꯟꯈ꯭ꯔꯕ ꯃꯇꯨꯡꯗꯗꯤ ꯁꯦꯝꯗꯤ ꯏꯊꯟꯗꯗꯤ ꯋꯥꯏꯑꯕ
ꯍꯣꯏ ꯐꯖꯅ ꯁꯦꯝꯗ꯭ꯔꯗꯤ ꯂꯩꯁꯤꯡꯁꯨ ꯐꯥꯗꯔꯛ ꯁꯗ꯭ꯔꯠ ꯇꯧꯕꯅꯤꯅ ꯌꯥ ꯌꯥꯗꯕꯅꯦꯕ ꯂꯩꯒꯨꯝꯕꯁꯦ ꯁꯦꯕꯥ ꯇꯧꯔꯤꯉꯩ ꯐꯥꯎꯗꯤ ꯐꯩꯌꯦꯕꯀꯣ
ꯎꯝ
ꯁꯦꯕꯥꯕꯨ ꯇꯧꯗ꯭ꯔꯕ ꯎꯄꯥꯏ ꯂꯩꯇꯦ ꯅꯠꯇ꯭ꯔꯣ
ꯎꯝ ꯈꯪꯗ꯭ꯔꯦꯗꯁ ꯀꯩꯁꯨ ꯇꯧꯗꯦ ꯍꯧꯖꯤꯛꯇꯤ
ꯎꯝ ꯅꯣꯏ ꯀꯩꯅꯣ ꯅꯣꯏ ꯅꯣꯏꯒꯤ ꯏꯃꯨꯡꯁꯤꯡꯗꯤ ꯀꯥꯏ ꯂꯣꯏ ꯆꯠꯈ꯭ꯔꯕꯣ
ꯀꯣꯏ ꯃꯂ ꯏ ꯆꯠ꯭ꯔꯗ ꯆꯪꯒ
ꯑꯁ ꯅꯨꯡꯉꯥꯏꯔꯦꯍꯦ ꯅꯪꯗꯤ ꯑꯗꯨꯗꯤ
ꯏꯅꯨꯡꯉꯥꯏꯗꯤꯍ‌ꯦ
ꯌꯨꯝꯗ ꯂꯩꯔꯁꯨ ꯑꯗꯨꯝ ꯂꯩ ꯂꯩꯕꯁꯨꯀꯣ ꯍꯛꯆꯥꯡꯁꯦ ꯋꯥꯕꯅꯦ ꯀꯣꯏꯊꯣꯛꯄꯅꯗꯤ ꯐꯕꯅꯦ ꯑꯩꯈꯣꯏ ꯁꯤꯤ ꯑꯩꯈꯣꯏꯅꯤꯗ ꯍꯧꯖꯤꯛ ꯐꯤꯔꯣꯜ ꯌꯦꯡꯕ ꯀꯔꯤ ꯇꯧꯕ꯭ꯔꯥ ꯀꯩꯅꯣꯝꯃ ꯊꯣꯛꯇꯣꯏꯅꯦꯕ
ꯎꯝ ꯀꯣꯏꯕꯗꯤ ꯆꯠꯅꯤꯡꯕꯅꯤ ꯑꯗꯨꯗꯣ ꯅꯨꯃꯤꯠꯀꯤ ꯃꯇꯥꯡ ꯑꯗꯨꯒ ꯅꯣꯡꯁꯨ ꯆꯨꯕꯗꯤ ꯆꯨꯔꯤꯕ ꯑꯗꯨꯣ ꯃꯝꯂꯒ ꯂꯩꯌꯦꯕꯀꯣ
ꯑꯁ ꯑꯗꯨꯒꯨꯝꯕꯗꯗꯤ ꯑꯆꯥꯄꯣꯠ ꯂꯩꯔꯒ ꯆꯥꯔꯒ ꯂꯩꯕꯅꯗꯤ ꯍꯥꯎꯋ‌ꯦꯅꯦ
ꯑꯣꯗ‌ꯣ ꯑꯆꯥꯄꯣꯠꯁꯨ ꯆꯥꯅꯤꯡꯗꯕ
ꯎꯝ
ꯍꯧꯩ ꯀꯔꯤꯝ ꯆꯥꯅꯤꯡꯗꯦ ꯑꯩꯅ ꯄꯥꯝꯃꯤ ꯅꯪ ꯈꯛꯇꯅꯤꯅ‌ꯦ
ꯑꯁ ꯋꯥꯔꯤ ꯌꯥꯝ ꯅꯨꯡꯉꯥꯏꯔꯤꯌ‌ꯦ ꯅꯪꯒꯤꯁꯤꯃ
ꯑꯆꯥꯄꯣꯠ ꯑ ꯈꯔ ꯁꯥꯕ ꯆꯥꯔꯒ ꯐꯤꯂꯤꯂꯝ ꯁꯤꯅꯤꯃꯥ ꯑꯃ ꯅꯨꯡꯉꯥꯏꯕ ꯌꯦꯡꯊꯣꯛꯑꯣ
ꯅꯪ ꯑꯆꯄꯣꯠ ꯂꯩꯕꯤꯒꯦ ꯂꯩꯕꯤꯒꯦ ꯍꯥꯏꯔꯒ ꯂꯩꯁꯨ ꯂꯩꯕꯤꯔꯛꯇꯦ
ꯂꯩꯕꯤꯒꯦ ꯂꯩꯕꯤꯒꯦ ꯂꯩꯕꯤꯒꯦ ꯑꯆꯥꯄꯣꯠ ꯂꯩꯕꯕꯨ ꯀꯌꯥꯝ ꯂꯨꯕ ꯄꯣꯠꯂꯣ ꯅꯠꯇ꯭ꯔꯥ
ꯎꯝ
ꯂꯩꯕꯤꯔꯒ ꯂꯣꯏꯔꯦ ꯑꯆꯥꯄꯣꯠꯇꯤ ꯂꯩꯒꯦ ꯂꯩꯒꯦ ꯀꯔꯤ ꯑꯆꯥꯄꯣꯠ ꯅꯪꯅ ꯈ꯭ꯋꯥꯏꯔꯦ ꯆꯥꯅꯤꯡꯕ꯭ꯔꯣ
ꯑꯩꯔꯣ
ꯍꯣꯏ
ꯑꯩꯗꯤ ꯆꯣꯀ꯭ꯂꯦꯠꯅꯦ ꯈ꯭ꯋꯥꯏꯗꯒꯤ ꯑꯩꯒꯤ ꯄꯥꯝꯕꯅꯦ
ꯏꯆꯦꯒ ꯆꯞ ꯃꯥꯟꯅꯩ ꯑꯩꯗꯤ ꯍꯩꯅꯗꯦ ꯆ‌ꯣꯀꯂꯦꯠꯁꯦ
ꯅꯨꯄꯤ ꯑꯌꯥꯝ ꯑꯌꯥꯝꯕꯗꯤ ꯆꯣꯀ꯭ꯂꯦꯠ ꯌꯥꯝ ꯆꯥꯗ꯭ꯔꯥ
ꯎꯝ
ꯑꯩꯗꯤ ꯆꯣꯀ꯭ꯂꯦꯠ ꯆꯥꯅꯤꯡꯗꯦ
ꯑꯩꯒꯤ ꯏꯃꯥꯟꯅꯕꯤ ꯃꯥꯒꯤ ꯀꯩꯅꯣꯗꯣ ꯄꯣꯛꯄ ꯅꯨꯃꯤꯠꯇꯣ ꯑꯗꯨ ꯅꯨꯃꯤꯠꯇ ꯑꯩꯉꯣꯟꯗ ꯐꯣꯟ ꯇꯧꯔꯛꯑꯕ ꯍꯌꯦꯡꯅꯦ ꯑꯗꯨꯒ ꯅꯪꯁꯨ ꯁꯣꯏꯗꯅ ꯂꯥꯛꯑꯣ ꯍꯥꯏꯕ ꯑꯩꯅ ꯀꯔꯤ ꯄꯨꯔꯛꯑꯣ ꯁꯤ ꯄꯨꯔꯛꯎꯒꯦ ꯅꯪꯒꯤꯗꯃꯛꯇ ꯍꯥꯏꯔꯒ ꯃꯥꯅ ꯆꯣꯀ꯭ꯂꯦꯠ ꯕꯣꯛꯁ ꯑꯃ ꯄꯨꯔꯛꯎ ꯍꯥꯏꯕꯀꯣ
ꯍ‌ꯣꯏ
ꯑꯁꯤꯖꯤꯅ ꯃꯆꯥ ꯃꯆꯥꯗꯣ ꯆꯣꯀ꯭ꯂꯦꯠ ꯆꯣꯀ꯭ꯂꯦꯠ ꯃꯆꯥ ꯃꯆꯥ ꯑꯍꯥꯎꯕ ꯑꯃ ꯂꯩ ꯇꯥꯡ ꯑꯇꯥꯡꯕꯗꯣ
ꯍꯣꯏ
ꯑꯗꯨꯗ ꯑꯩ ꯑꯅꯤ ꯄꯨꯔꯛꯄꯅꯦꯕꯀꯣ ꯑꯁ
ꯍ‌ꯣꯏ
ꯃꯥ ꯆꯥꯕ ꯐꯪꯗ꯭ꯔꯤꯌꯦ ꯃꯃꯥꯟꯅꯕꯤꯁꯤꯡ ꯂꯣꯏꯅ ꯑꯁ ꯁꯤꯗꯤ ꯍꯥꯎꯕꯅꯦ ꯁꯤꯗ ꯍꯥꯎꯕꯅꯦ ꯍꯥꯏꯔꯒ
ꯑꯣ
ꯃꯃꯥꯟꯅꯕꯤꯁꯤꯡꯅ ꯂꯣꯏ ꯆꯠꯊꯣꯛꯎꯈꯤꯗꯣ
ꯑꯗꯨꯗꯤ ꯌꯥꯝ ꯐꯩꯌꯦꯅ ꯅꯪꯒꯤꯗꯤ
ꯏꯁ
ꯑꯩꯗꯤ ꯆꯣꯀ꯭ꯂꯦꯠ ꯄꯥꯝꯃꯦꯅ ꯆꯣꯀ꯭ꯂꯦꯠ ꯑꯩꯒꯤꯗꯤ ꯑꯩ ꯏꯄꯣꯛ ꯅꯨꯃꯤꯠꯇꯒ ꯆꯣꯀ꯭ꯂꯦꯠ ꯊꯤꯜꯂꯛꯀꯅꯨ ꯑꯩ ꯆꯥꯔꯔꯣꯏ ꯑꯩꯒꯤꯗꯤꯀꯣ
ꯅꯪ ꯅꯪꯅ ꯄꯣꯛꯄ ꯅꯨꯃꯤꯠꯇꯗꯤ ꯑꯩꯁ ꯆꯣꯀ꯭ꯂꯦꯠꯀꯨꯝꯕ ꯄꯤꯔꯨꯔꯦ
ꯈꯔ ꯁꯥꯕꯒꯨꯝꯕ ꯄꯨꯔꯛꯑꯣ ꯁꯥꯕꯅ ꯑꯩꯗꯤ ꯈ꯭ꯋꯥꯏꯗꯩ ꯄꯥꯝꯃꯦ
ꯏꯅꯥꯛꯇ ꯐꯝꯃꯒ ꯏꯅꯥꯛꯇ ꯊꯝꯃꯒ ꯑꯩꯅ
ꯅꯪꯅ ꯆꯥꯅꯤꯡꯕꯗꯣ ꯑꯩꯅ ꯍꯥꯡ ꯅꯪ ꯆꯥꯅꯤꯡ ꯆꯥꯅꯤꯡꯕꯗꯣ ꯑꯩꯅ ꯂꯩꯕ ꯆꯠꯂꯒ ꯂꯩꯔꯒ ꯄꯤꯗꯣꯏꯅꯤ
ꯑꯁ ꯍꯣꯏ ꯍꯣꯏ ꯌꯥꯝ ꯅꯨꯡꯉꯥꯏꯌꯦꯅꯦ ꯅꯪꯒꯤ ꯋꯥꯔꯤꯁꯦ ꯑꯩꯒꯤ ꯏꯄꯣꯛ ꯅꯨꯃꯤꯠꯀꯤ ꯀꯨꯝꯍꯩ ꯃꯇꯝꯗꯅꯦꯕ ꯑꯗꯨꯒꯤ ꯑꯩꯒꯤ ꯏꯄꯣꯛ ꯅꯨꯃꯤꯠꯁꯦ ꯄꯥꯛ ꯄꯥꯡꯊꯣꯛꯇꯦ ꯍꯥꯏꯕꯗꯤ ꯍꯦꯛꯇ ꯁꯪꯒꯟꯗꯦꯕꯀꯣ ꯀꯨꯝꯍꯩꯒꯤ ꯀꯔꯤ ꯀꯔꯤ ꯂꯥꯡꯕ ꯃꯇꯝ ꯑꯣꯏꯕꯒꯤꯀꯣ
ꯎꯝ
ꯇꯦ ꯑꯈꯣꯏꯖꯨ ꯍꯧꯖꯤꯛꯇꯤ ꯂꯩꯁꯥꯕꯤ ꯍꯥꯏꯕꯗꯣ ꯐꯥꯔꯕꯅꯤꯅ ꯀꯨꯝꯍꯩꯒꯨꯝꯕꯖꯦ ꯑꯈꯣꯏꯅ ꯀꯔꯤ ꯀꯔꯤ ꯋꯥꯠꯄ ꯈꯣꯠꯄ ꯑꯈꯣꯏꯁꯦ ꯌꯦꯡꯁꯤꯜꯂꯦꯕ
ꯑꯗꯨ ꯑꯣꯏꯕꯅꯤꯅ ꯍꯦꯛꯇ ꯇꯨꯝ ꯑꯗꯣ ꯑꯈꯣꯏꯒꯤ ꯏꯄꯣꯛ ꯅꯨꯃꯤꯠꯅꯤ ꯍꯥꯏꯅ ꯄꯥꯡꯊꯣꯛꯑꯒ ꯍꯔꯥꯎꯔꯒ ꯇꯧꯕꯗꯣ ꯇꯥꯕ꯭ꯔꯣ
ꯇꯥꯏ ꯇꯥꯏ
ꯑꯗꯨꯗꯤ ꯁꯪꯗꯦꯕ
ꯑꯗꯣ ꯅꯪꯖꯦ ꯆꯍꯤ ꯀꯌꯥ ꯆꯍꯤ ꯀꯌꯥ ꯁꯨꯔꯒꯦ
ꯆꯍꯤꯁꯦ ꯀꯨꯟꯃꯔꯤ ꯁꯨꯔꯦ
ꯌꯥꯝ ꯑꯉꯥꯡ ꯑꯣꯏꯔꯤ
ꯅꯪꯗꯤ ꯀꯌꯥ ꯁꯨꯔꯒꯦ
ꯑꯩꯅ ꯃꯉꯥ
ꯀꯨꯟꯃꯉꯥ ꯍꯥꯥ
ꯍꯣꯏ
ꯀꯨꯟꯃꯔꯤ ꯀꯨꯟꯃꯉꯥꯖꯦ ꯑꯈꯣꯏꯒꯤ ꯂꯦꯡꯒꯥ ꯉꯥꯛꯇꯅꯤꯀꯣ
ꯑꯗꯨꯅꯤ ꯂꯦꯡꯒꯥ ꯑꯣꯏꯔꯖꯨ ꯂꯒꯥ ꯑꯣꯏꯁꯨ ꯑꯩꯅ ꯈꯔꯕꯨꯗꯤ ꯍꯜꯂꯤꯗꯨꯅꯤ
ꯍꯥꯏꯕꯗꯨꯁꯨ ꯀꯥ ꯍꯦꯟꯅꯗꯤ ꯍꯟ
ꯗꯨ ꯑꯩꯅ ꯅꯪꯅ ꯀꯨꯟꯃꯔꯤ ꯍꯥꯏꯗ ꯆꯞ ꯆꯥꯔꯦ ꯏꯕꯥꯅꯤꯁꯤ ꯅꯨ ꯅꯨ ꯅꯨꯄꯤꯅ ꯅꯨꯄꯤꯅ ꯍꯜꯂꯗꯤ ꯌꯥꯗꯕꯅꯦꯕ ꯅꯨꯄꯥꯅ ꯍꯟꯒꯗꯕꯅꯦꯕ
ꯑꯩꯅ ꯆꯞ ꯆꯥꯅꯤ ꯑꯩꯅ ꯁꯦꯝ ꯑꯩꯅ ꯀꯣꯛꯇꯣ
ꯎꯝ
ꯀꯣꯛ ꯊꯥꯗꯔꯒ ꯍꯥꯏꯔꯛꯏꯅꯦ ꯈꯪꯕ꯭ꯔꯥ ꯀꯣꯛ ꯋꯥꯡꯕꯅꯦ
ꯍꯧꯖꯤꯛꯀꯥꯟꯖꯤ ꯅꯨꯄꯤꯁꯦ ꯑꯩꯅ ꯊꯥꯖꯕ ꯌꯥꯗ꯭ꯔꯦꯅꯦꯁꯦ ꯑꯗꯨꯅꯤ ꯂꯨꯒꯔ꯭ꯤꯁꯤ
ꯈꯪꯗ꯭ꯔꯦ ꯑꯩꯁꯨ ꯑꯗꯨ ꯌꯧꯔꯗꯤ ꯒ꯭ꯌꯥꯟ ꯇꯥꯗꯦ
ꯅꯨꯄꯤꯖꯤꯡꯁꯦ
ꯅꯨꯄꯤꯁꯤꯡꯅ ꯁꯣꯏꯕ꯭ꯔꯥ ꯅꯨꯄꯥꯅ ꯁꯣꯏꯕ꯭ꯔꯗꯤ ꯈꯪꯗꯦ
ꯅꯨꯨꯄꯥꯅ ꯁꯣꯏꯕ ꯃꯇꯝꯁꯨ ꯌꯥ ꯑꯥ ꯂꯩꯌꯦꯕꯀꯣ
ꯑꯥ
ꯅꯨꯄꯤꯅꯤ ꯅꯦ
ꯎꯝ